ꯍꯂꯣ ꯉꯁꯤꯕ ꯄꯥꯗ꯭ꯔꯕꯣ ꯍꯂꯣ ꯗꯠꯇꯥꯗ
ꯇꯥꯏꯌꯦ
ꯀꯔꯔꯕꯣ ꯉꯁꯦ ꯃꯣꯏꯁꯦ ꯅꯦꯠꯋꯥꯛ ꯌꯥꯗꯕ ꯃꯥꯜꯂ ꯌꯥꯔꯕꯣ
ꯇꯥꯏ ꯇꯥꯏꯌꯦ ꯅꯪ ꯉꯥꯡꯝ ꯇꯥꯏꯌꯦ ꯇꯥꯕ꯭ꯔꯣ
ꯑꯣ ꯇꯥꯔꯦ ꯇꯥꯔꯦ
ꯎꯝ ꯀꯝ ꯇꯧꯔꯤꯅꯦ ꯋꯥꯠꯅꯤ
ꯋꯥꯔꯤ ꯁꯥꯗꯔꯁꯦ ꯑꯗꯨ ꯑꯗꯨꯗꯤ
ꯎꯝ ꯍꯂ
ꯁꯤꯕꯕꯨ ꯀ ꯁꯤ ꯕꯨ ꯀꯃꯥꯏ ꯀꯃꯥꯏꯅ ꯇꯧꯔꯤꯒꯦ ꯍꯧꯖꯤꯛꯀꯥꯟꯁꯤꯕꯣ ꯅꯨꯡꯉꯥꯏꯔꯤꯌꯦ
ꯑ ꯑꯩꯗ
ꯅꯨꯡꯉꯥꯏꯅꯅ ꯍꯤꯡꯉꯁꯤ ꯅꯨꯡꯉꯥꯏꯅ ꯍꯤꯡꯕꯅꯤ ꯄꯅꯤ
ꯅꯨꯡꯉꯥꯏꯇꯅ ꯍꯤꯡꯕ ꯍꯩꯅꯗ꯭ꯔꯦ ꯑꯩꯣ ꯗꯥꯁꯦꯕꯒꯤꯗꯤ ꯌꯥꯝ ꯋꯥꯠꯂꯤꯒꯦ ꯑꯩꯈꯣꯏ ꯑꯦꯁ ꯕꯤ ꯑꯥꯏꯗ ꯆꯪꯈꯤꯗꯧꯕ
ꯍꯟꯇꯛ ꯅꯠꯇ꯭ꯔꯒꯅ ꯃꯊꯪ ꯇꯥꯕ ꯌꯥꯏ ꯈꯪꯗꯦ
ꯊꯥꯖꯕꯗꯤ ꯑꯗꯨꯃꯥꯏꯅ ꯋꯥꯡꯗ ꯊꯝꯃꯤꯑꯕ
ꯇꯥꯏꯗꯤ ꯇꯧ
ꯑꯥ ꯅꯁꯤꯃ ꯀꯩꯅꯣꯅꯤ ꯁꯪꯉ꯭ꯔꯨꯕ ꯅꯠꯇ꯭ꯔꯣ ꯃꯦꯟꯁꯅꯤ ꯁꯪꯈ꯭ꯔꯨꯕ ꯅꯠꯇ꯭ꯔꯣ
ꯌꯨꯝꯗꯗꯨꯝ ꯂꯩꯔꯥ
ꯑꯩꯁꯦ ꯌꯨꯝꯗ ꯂꯗ ꯊꯕꯝꯗꯤ ꯆꯠꯁꯤꯜꯂꯦ ꯍꯥꯏꯗꯤ ꯇꯔꯕꯣ
ꯇꯥꯔꯦꯅꯦ ꯋꯥꯥꯛꯁꯤ ꯀꯝ ꯇꯧꯔꯦ
ꯑꯥ ꯍꯥꯎ ꯃꯨꯒ ꯒꯤ ꯇ ꯅ ꯏꯕꯥꯅꯤꯁꯤ
ꯎꯝ ꯇꯕ
ꯃꯣꯏ ꯑꯦꯞꯇꯁꯨ ꯑꯃꯨꯛ ꯌꯥꯗꯕꯗꯤ ꯌꯥꯎꯒꯅꯤ ꯇꯥꯟꯅꯗꯕ ꯑꯃꯃꯨꯛꯇꯤ ꯌꯥꯎꯒꯅꯤ
ꯎꯝ ꯁꯤ ꯑꯦꯞꯁꯤꯅꯁꯨ ꯍ ꯒ꯭ꯌꯥꯟ ꯇꯥꯗꯗꯤ
ꯑꯅꯦꯋꯥ ꯅꯨꯡꯉꯥꯏꯇꯕ ꯑꯃꯃꯨꯛ ꯌꯥꯎꯋꯦ ꯅꯆꯦꯕ ꯑꯗꯨꯗꯤ ꯍꯧꯔꯁꯤꯅꯦ ꯇꯣꯄꯤꯛꯇ ꯂꯥꯛꯑꯁꯤꯅꯦ
ꯎꯝ ꯑꯃ ꯏꯁꯀ꯭ꯋꯥꯔꯒꯤ ꯑꯃ ꯐꯥꯏꯚ ꯂꯕ ꯈꯛꯇꯨꯅꯦꯕ ꯑꯗꯨ
ꯑꯥ ꯕꯨ ꯍꯥꯏꯒꯗ꯭ꯔꯦ
ꯐꯦ
ꯇꯥꯎꯔꯛꯑꯁꯤꯦꯕ
ꯇꯥꯕ꯭ꯔꯥ
ꯑꯥꯎ ꯎ ꯇꯏꯌꯦ
ꯎꯝ
ꯌꯥꯔ ꯍꯥꯏꯅ ꯁꯤꯦ ꯇꯥꯟꯅꯔꯗꯤ ꯍꯥꯏꯅꯍꯧꯔꯣꯏ ꯍꯥꯏꯅꯔꯁꯤ
ꯎꯝ ꯎꯝ ꯍꯥꯏꯗꯤ ꯏꯁꯀ꯭ꯋꯥꯔ ꯔꯠꯇ ꯍꯥꯏꯗꯤ ꯐꯥꯏꯞꯅ ꯂꯣꯏꯕ ꯃꯁꯤꯡ ꯀꯩꯅꯣ ꯇꯧꯕꯩꯗꯏ ꯁꯣꯔꯠ ꯀꯠ ꯃꯦꯊꯠꯇꯨ ꯄꯨꯊꯣꯛꯄꯩ ꯐꯥꯔꯁ ꯁꯀ꯭ꯋꯥꯗꯤ ꯀꯩꯩꯅ ꯈꯪꯉꯤꯅ
ꯑ ꯇ꯭ꯋꯦꯟꯇꯤ ꯐꯥꯏꯚ ꯑꯣꯏꯔꯤꯗꫭꯀꯣ
ꯇ꯭ꯋꯦꯟꯇꯤ ꯇ꯭ꯋꯦꯟꯇꯤ ꯐꯥꯏꯚꯅꯤ ꯈꯪꯉꯤꯅ ꯑꯗꯨꯗ ꯑꯩꯈꯣꯏꯅ ꯑꯇꯩꯗꯨ ꯆꯦꯟꯐꯥ ꯄꯨꯔꯒꯗꯤ ꯐꯤꯞꯇꯤꯟ ꯏꯁꯀ꯭ꯋꯥꯔꯁꯨ ꯆꯤꯝꯐꯥ ꯄꯨꯔꯕꯗꯤ ꯈꯪꯗꯦꯅꯦꯕꯀꯣ ꯍꯥꯏꯗꯤ ꯐꯦꯇꯔꯤ ꯁꯨꯀꯥꯔꯁꯨ ꯌꯥꯝꯁꯤꯜꯂꯛꯑꯒꯗꯤ ꯍꯥꯏꯗꯤ ꯃꯤ ꯑꯅꯧꯕ ꯃꯤꯅꯗꯤ ꯈꯪꯉꯣꯏꯗꯣꯏꯅꯦꯕ ꯑꯗꯨ ꯈꯪꯗꯕꯅꯤꯅ ꯐꯤꯞꯇꯤꯟ ꯏꯁꯀ꯭ꯋꯥꯔꯁꯨ ꯐꯥꯏꯚ ꯏꯁꯀ꯭ꯋꯥꯔꯗꯤ ꯐꯥꯏꯚꯅ ꯂꯣꯏꯔꯤꯅꯤꯅ ꯐꯥꯏꯚ ꯏꯁꯀ꯭ꯋꯥꯔꯗꯤ ꯇ꯭ꯋꯦꯟꯇꯤ ꯐꯥꯏꯚ ꯏꯕꯤꯔꯅꯤ ꯑꯗꯨꯒ
ꯍꯥ
ꯋꯥꯟꯗꯨꯒ ꯍꯦꯛ ꯊꯪꯅꯕ ꯃꯁꯤꯡꯗꯣ ꯋꯥꯟ ꯃꯊꯪꯗ ꯇꯨ ꯂꯩꯗ꯭ꯔꯥ ꯋꯥꯟꯒ ꯇꯨꯒ ꯏꯟꯇꯨ ꯇꯧꯗꯣꯏꯅꯦꯕ ꯋꯥꯟꯒ ꯇꯨꯒ ꯄꯨꯔꯤꯅꯔꯒ ꯇꯨ ꯇꯨ ꯌꯥꯗ꯭ꯔꯥ ꯑꯗꯨꯗꯤ ꯐꯤꯐꯇꯤꯟ ꯁꯦ ꯇꯨ ꯇꯨ ꯇꯨ ꯐꯥꯞ ꯇꯥꯗꯣꯏꯅꯦꯕ
ꯑꯣ ꯁꯣꯏꯗꯨꯅ ꯁꯣꯔꯠꯀꯠꯀꯤꯅꯦꯕ
ꯍꯣꯏ ꯍꯣꯏ ꯇ꯭ꯋꯦꯟꯇꯤ ꯐꯥꯏꯚ ꯏꯁꯀ꯭ꯋꯥꯔꯁꯤꯁꯨ ꯀꯣ
ꯍꯥ
ꯂꯣꯏꯕꯅꯤꯅ ꯇ꯭ꯋꯦꯟꯇꯤ ꯐꯥꯏꯚ ꯏꯕꯤꯔꯅꯤ ꯍꯥꯟꯅ ꯑꯗꯨꯒ ꯇꯨꯒꯤ ꯃꯊꯪꯗ ꯊ꯭ꯔꯤ ꯂꯩꯇ‌꯭ꯔꯥ
ꯑꯥ ꯂꯩ
ꯑꯗꯨꯗꯤ ꯇꯨꯒ ꯊ꯭ꯔꯤꯒꯗꯨ ꯄꯨꯔꯤꯅꯗꫭꯏꯅꯦꯕ ꯇꯨ ꯊ꯭ꯔꯤ ꯖꯥ ꯁꯤꯛꯁ ꯍꯥꯏꯔꯒ ꯁꯤꯛꯁ ꯊꯝꯗꯣꯏꯅꯦꯕ ꯁꯤꯛꯁ ꯇꯨ ꯐꯥꯏꯚ ꯑꯅ ꯇꯥꯗꫭꯏꯕ
ꯑꯣ ꯃꯥꯏ ꯊꯪꯅ ꯊꯪꯅꯕꯨꯗ ꯄꯨꯁꯤꯟꯅ ꯄꯨꯁꯤꯟ
ꯍꯣꯏ ꯍꯣꯏ ꯍꯣꯏ ꯑꯗꯨꯃꯥꯏꯅ ꯆꯞ ꯃꯅꯅ ꯊꯥꯔꯇꯤ ꯐꯥꯏꯚ ꯏꯁꯀ꯭ꯋꯥꯔꯁꯤꯁꯨ ꯐꯥꯏꯚ ꯏꯁꯀ꯭ꯋꯥꯔꯒꯤ ꯇ꯭ꯋꯦꯟꯇꯤ ꯐꯥꯏꯚ ꯖꯔꯦ ꯊ꯭ꯔꯤꯒ ꯊ꯭ꯔꯤꯒꯤ ꯃꯊꯪꯗ ꯐꯣꯔ ꯅ ꯊ꯭ꯔꯤ ꯐꯣꯔ ꯖꯥ ꯇꯨꯋꯦꯜꯕ ꯇꯥꯕꯗꯣ ꯋꯥꯟ ꯇꯨ ꯇꯨ ꯐꯥꯏꯚ ꯇꯥꯔꯅꯤ ꯊꯥꯔꯇꯤ ꯐꯥꯏꯚ ꯏꯁꯀ꯭ꯋꯥꯔꯁꯨ
ꯑꯥ
ꯁꯨꯃꯥꯏꯅ ꯑꯗꯨꯝ ꯍꯥꯏꯗꯤ ꯐꯣꯔꯇꯤ ꯐꯥꯏꯚ ꯏꯁꯀ꯭ꯋꯥꯔꯁꯨ ꯁꯨꯃꯥꯏꯅ ꯇꯧꯗꯣꯏꯅꯦꯕ ꯆꯞ ꯃꯥꯟꯅ ꯗꫭꯏꯅꯦꯕ
ꯑꯣ ꯇꯥꯛꯁ ꯍꯦꯡꯕꯗꯩ ꯑꯗꯨꯝ ꯈꯪꯖꯟꯍꯧꯕ ꯌꯥꯔꯦ
ꯍꯣꯏ ꯐꫭꯔꯤꯐꯥꯏꯐꯀꯤꯁꯨ ꯍꯥꯏꯗꯤ ꯇ꯭ꯋ ꯐꯥ ꯂꯩꯔꯅꯤꯅ ꯇ꯭ꯋꯦꯟꯇꯤꯥꯏꯚ ꯏꯕꯤꯔꯅꯦꯕ
ꯑꯥ
ꯐꯣꯔꯒꯤ ꯃꯊꯪꯗ ꯐꯥꯏꯚ ꯂꯩꯇ꯭ꯔꯥ ꯐꯣꯔ ꯐꯥꯏꯚ ꯐꯣꯔꯒ ꯐꯥꯏꯚꯀꯗ ꯄꯨꯔꯤꯅꯔꯒ ꯇ꯭ꯋꯦꯟꯇꯤ ꯍꯥꯏꯇꯥꯔꯦꯅꯦ ꯇꯨ ꯖꯦꯔꯣ ꯇꯨ ꯐꯥꯏꯚꯁꯨ ꯐꯣꯔꯇꯤ ꯐꯥꯏꯚ ꯁꯀ꯭ꯋꯥꯔꯒꯤ ꯑꯣꯏꯗꯣꯏꯅꯦꯕ
ꯑꯣ
ꯑꯗꯨꯃꯥꯏꯅ ꯆꯞꯃꯥꯟꯅꯅ ꯐꯤꯐꯇꯤ ꯐꯥꯏꯚ ꯏꯁꯀ꯭ꯋꯥꯔꯁꯤꯁꯨ ꯇ꯭ꯋꯦꯟꯇꯤ ꯐꯥꯏꯚ ꯊꯝꯕꯤꯔꯅꯤ ꯐꯥꯏꯚꯅ ꯂꯣꯏꯕꯒꯤ ꯑꯗꯨꯒ ꯐꯥꯏꯚꯀꯤ ꯃꯊꯪꯗ ꯁꯤꯛꯁ ꯂꯩꯕꯅꯤꯅ ꯐꯥꯏꯚ ꯁꯤꯛꯁ ꯐꯥꯏꯚꯀ ꯁꯤꯛꯁꯒꯇꯨ ꯄꯨꯔꯤꯅꯔꯒ ꯐꯥꯏꯚ ꯁꯤꯛꯁ ꯖꯥ ꯊꯥꯔꯇꯤ ꯇꯥꯗ꯭ꯔꯥ ꯎꯝ ꯊ꯭ꯔꯤ ꯖꯦꯔꯣ ꯇꯨ ꯐꯥꯏꯚꯁꯤ ꯑꯣꯏꯗꯣꯏꯅꯦꯕ
ꯑꯣ
ꯑꯗꯨꯃꯥꯏꯅ ꯆꯞ ꯃꯥꯟꯅꯅ ꯍꯥꯏꯗꯤ ꯁꯤꯛꯁꯇꯤ ꯐꯥꯏꯚꯁꯤꯀꯣ ꯁꯤꯛꯁꯇꯤ ꯐꯥꯏꯚ ꯏꯁꯀ꯭ꯋꯥꯔꯁꯦ ꯍꯤꯖꯣꯞ ꯐꯥꯏꯚꯅ ꯂꫭꯏꯕꯒꯤ ꯇ꯭ꯋꯦꯟꯇꯤ ꯐꯥꯏꯚ ꯊꯝꯕꯤꯔꯅꯤ ꯑꯗꯨꯒ ꯁꯤꯛꯁꯀꯤ ꯃꯊꯪꯗ ꯁꯚꯦꯟ ꯂꯩꯕꯅꯤꯅ ꯁꯤꯛꯁꯀ ꯁꯦꯚꯦꯟꯒꯗꯨ ꯄꯨꯔꯤꯅꯦꯔꯒ ꯁꯤꯛꯁ ꯁꯚꯦꯟ ꯖꯥ ꯄꫭꯅꯅꯤꯅ ꯐꯣꯔꯇꯤ ꯇꯨꯅꯤꯅ ꯐꯣꯔ ꯇꯨ ꯇꯨ ꯐꯥꯏꯚꯁꯦ ꯑꯣꯏꯗꯣꯏꯅꯦꯕ
ꯑꯣ
ꯑꯥꯏ ꯆꯞ ꯃꯥꯟꯅꯅ ꯑꯃꯨꯛꯀ ꯍꯥꯏꯖꯦ ꯁꯚꯦꯟꯇꯤ ꯐꯥꯏꯚ ꯁ꯭ꯀꯋꯥꯔ ꯖꯦ ꯁꯚꯦꯟꯇꯤ ꯐꯥꯏꯚ ꯁꯚꯦꯟꯇꯤꯐꯥꯏꯚꯁꯨ ꯍꯥꯏꯗꯤ ꯃꯁꯤꯡꯁꯤ ꯆꯥꯎꯔꯤ ꯅꯠꯇ꯭ꯔꯅꯦ ꯍꯥꯏꯗꯤ ꯁꯨꯃꯥꯏꯅ ꯑꯁꯨꯝꯕ ꯁꯣꯔꯠ ꯀꯠꯁꯦ ꯈꯪꯗꯕ ꯃꯤꯗꯗꯤ ꯁꯚꯦꯟꯇꯤ ꯐꯥꯏꯚ ꯏꯁꯀ꯭ꯋꯥꯔ ꯍꯅ ꯍꯪꯉꯄꯗꯒꯁꯦ ꯈꯪꯉꯣꯏꯗꯣꯏꯅꯦꯕ ꯁꯣꯔꯠꯀꯠ ꯃꯦꯊꯠꯇꯣ ꯈꯪꯉꯗꯕ ꯃꯤꯅꯗꯤ ꯐꯥꯏꯅ ꯂꯣꯏꯕꯅꯤꯅ ꯇ꯭ꯋꯦꯟꯇꯤ ꯐꯥꯏꯚ ꯊꯝꯕꯤꯔꯒ ꯁꯦꯚꯦꯟꯒꯤ ꯃꯊꯪꯗ ꯑꯥꯏꯠ ꯂꯩ ꯁꯦꯚꯦꯟꯒ ꯑꯥꯏꯠꯀꯗ ꯄꯨꯔꯤꯅꯔꯒ ꯐꯤꯞꯇꯤ ꯁꯤꯛꯁ ꯇꯥꯗ꯭ꯔꯥ ꯍꯥꯏꯗꯤ ꯐꯥꯏꯚ ꯁꯤꯛꯁ ꯇꯨ ꯐꯥꯏꯚꯁꯦ ꯁꯚꯦꯟꯇꯤ ꯐꯥꯏꯚ ꯏꯁꯀ꯭ꯋꯥꯔ ꯑꯣꯏꯗꯣꯏꯅꯦꯕ
ꯑꯁ ꯑꯁ
ꯑꯗꯨꯃꯥꯏꯅ ꯁꯨꯃꯥꯏꯅꯅ ꯑꯠꯇꯤ ꯐꯥꯏꯚ ꯏꯁꯀ꯭ꯋꯥꯔꯁꯤꯁꯨ ꯁꯤ ꯍꯥꯏꯗꯤ ꯈꯪꯗꯅꯕꯃꯤꯅꯗꯤ ꯑꯥꯏꯗꯤꯤꯚꯥꯏ ꯏꯁꯀ꯭ꯋꯥꯔꯒ ꯍꯥꯡꯕꯁꯤꯗꯤ ꯈꯪꯉꯣꯏꯗꯤ ꯅꯠꯇ
ꯋꯥꯅꯤ
ꯑꯗꯨꯗꯣ ꯐꯥꯏꯚꯅ ꯂꯣꯏꯕ ꯑꯣꯏꯕꯒꯤ ꯇ꯭ꯋꯦꯟꯇꯤ ꯐꯥꯏꯚ ꯇ꯭ꯋꯦꯟꯇꯤ ꯐꯥꯏꯚ ꯊꯝꯕꯤꯔꯅꯤ ꯑꯥꯏꯠꯀꯤ ꯃꯊꯪꯗ ꯅꯥꯏꯂꯕꯅꯤꯅ ꯑꯥꯏꯠ ꯅꯥꯏꯟ ꯆꯠ ꯁꯚꯦꯟꯇꯤ ꯇꯨꯅꯤꯅ ꯁꯚꯦꯟ ꯇꯨ ꯇꯨ ꯐꯥꯏꯚ ꯁꯦ ꯍꯥꯏꯗꯤ ꯐꯥꯏꯚ ꯏꯁꯀ꯭ꯋꯥꯔ ꯑꯣꯏꯔꯤꯕ ꯑꯗꯨꯃꯥꯏꯅ ꯆꯃꯥꯟꯅꯅ ꯅꯥꯏꯟꯇꯤ ꯐꯥꯏꯚ ꯏꯁꯀ꯭ꯋꯥꯔꯁꯤꯁꯨ ꯐꯥꯅ ꯂꯩꯕꯒꯤ ꯇ꯭ꯋꯦꯟꯇꯤ ꯐꯥꯏꯚ ꯊꯝꯕꯤꯔꯅꯤ ꯑꯗꯨꯒ ꯅꯥꯏꯟꯒꯤ ꯃꯊꯪꯗ ꯇꯦꯜꯂꯕꯅ ꯅꯥꯏꯟ ꯇꯦꯟꯗ ꯅꯥꯏꯟ ꯀꯤ ꯅꯠꯇ꯭ꯔꯥ ꯅꯥꯏꯟ ꯖꯦꯔꯣ ꯇꯨ ꯐꯥꯏꯚꯁꯦ ꯅꯥꯏꯟ ꯐꯥꯏꯚ ꯏꯁꯀ꯭ꯋꯥꯔ ꯑꯣꯏꯔꯤꯕ
ꯑꯣ
ꯁꯨꯃꯥꯏꯅ ꯇꯅꯤꯅ ꯑꯥꯕ ꯑꯗꯨꯝ ꯃꯥꯒꯤ ꯑꯥꯕ ꯆꯠꯊꯈꯤꯕ ꯌꯥꯔꯦ ꯐꯥꯠꯅꯦ ꯂꯣꯏꯕꯗꯣ ꯃꯊꯪꯗ ꯍꯣꯏ ꯍꯣꯏ ꯃꯊꯪꯗ ꯋꯥꯟ ꯖꯣ ꯋꯥꯟ ꯖꯣꯔꯣ ꯐꯥꯏ ꯏꯁ꯭ꯋꯥꯔ ꯋꯥ ꯔ ꯐꯥꯏꯚ ꯏꯁꯀꯋꯥꯔꯁꯨ ꯑꯗꯨꯥꯏꯅ ꯇꯧꯕ ꯌꯥꯗꯅꯦ
ꯑꯣꯀꯦ ꯑꯣꯀꯦ
ꯃ ꯐꯥꯇꯗꯥꯗꯤ ꯐꯥꯏꯚꯀꯤ ꯇ꯭ꯋꯦꯟꯇꯤ ꯐꯥꯏꯚ ꯊꯝꯕꯤꯔꯒ ꯇꯦꯟꯒ ꯑꯦꯂꯦꯚꯦꯟꯒ ꯄꯨꯔꯤꯅꯔꯒ ꯊꯝꯗꯣꯏꯅꯦꯕ
ꯑ
ꯎꯅꯦ ꯁꯤꯔꯤꯅ ꯐꯥꯏꯚꯀꯤ
ꯑꯇꯣꯞꯄꯩꯁꯨ ꯍꯔꯣꯛꯅ
ꯑꯇꯣꯞꯄ ꯑꯇꯣꯞꯄꯁꯦ ꯀꯔꯤ ꯍꯥꯏꯁꯤꯒꯦ ꯐꯥꯏꯔ ꯏꯁꯀ꯭ꯋꯥꯔ ꯅꯠꯇꯕ ꯑ ꯁ꯭ꯃꯅ ꯇꯧꯁꯨ ꯂꯩ ꯇ ꯀꯩꯁꯨ ꯐꯥꯕꯁꯨ ꯂꯩ
ꯑꯥ
ꯁꯀꯋꯥ ꯐꯥꯕ ꯂꯩꯌꯦ ꯍꯥꯏꯁꯦ ꯑꯗꯨ ꯀꯩꯅꯣꯕꯨꯗꯤ ꯇꯦꯟ ꯐꯎꯗꯤ ꯍꯩꯇꯕ ꯌꯥꯗꯦ
ꯑꯣ ꯌꯦ ꯃꯣ ꯀ ꯅꯨ ꯌꯥꯅꯤ
ꯎꯝ ꯇꯦꯡꯕꯥ ꯍꯩꯇ꯭ꯔꯗꯤ ꯑꯇꯣꯞꯄꯗꯣ ꯌꯥꯔꯣꯏ
ꯑꯥ
ꯇꯤꯝꯥꯎ ꯑꯥꯏꯦꯟꯅꯤ
ꯁꯤꯦ ꯍꯣꯂ ꯅ ꯊꯤꯒꯤꯦꯅ ꯆꯥꯡꯅꯅ
ꯎꯝ ꯄꯁꯤ ꯑꯗꯨꯝ ꯈꯔ ꯈꯔ ꯊꯑꯗ ꯋꯥꯥꯟꯁꯤ ꯊꯦꯡꯉꯦꯕꯗ ꯀꯥꯎꯒꯦ ꯑꯇꯣꯞꯄ ꯂꯩꯔꯁꯦ ꯑꯇꯣꯞꯄꯗꯅ ꯑꯃꯨꯛ ꯈꯔ ꯈꯨꯠ ꯆꯪꯉꯦ ꯐꯥꯔ ꯏꯁ ꯑꯃꯨꯛ ꯈꯔ ꯂꯥꯏꯕꯅꯦꯕ ꯋꯥ ꯑꯇꯣꯞꯄ ꯈꯔ ꯂꯩꯕꯅꯦ ꯑꯗꯨꯅ ꯃꯈꯠ ꯆꯪꯕꯅꯦꯕ ꯍꯥꯏꯗꯤ ꯇꯨꯋ ꯏꯁꯀ꯭ꯋꯥꯔꯒꯁꯖꯦ ꯀꯩꯅꯣ ꯇꯧꯔꯒ
ꯎ
ꯍꯥꯏꯗꯤ ꯇꯨꯅ ꯂꯣꯏꯕꯒꯤ ꯐꯣꯔ ꯊꯝꯕꯤꯅꯦꯕꯨꯗꯤ ꯈꯪꯉꯅꯤ ꯑꯗꯨꯃꯥꯏꯅ ꯇꯧꯔ ꯈꯔ ꯂꯩꯕꯅꯤ ꯑꯩꯗꯨꯗꯨꯅ ꯃꯌꯦꯡ ꯃꯊꯪꯒꯨꯝꯕ ꯌꯦꯡꯉꯛꯀꯦ ꯑꯦꯛꯁꯄ꯭ꯂꯦꯅꯦꯟꯁ ꯃꯥ ꯌꯦꯡꯈꯤꯑꯕ ꯑꯩꯕꯨꯗꯤ ꯏꯁꯄꯁꯁꯨ ꯀꯩꯅꯣꯕꯨꯗꯤ ꯐꯥꯏꯔꯣ ꯁꯤꯛꯁꯇꯤꯕꯨꯗꯤ ꯌꯥꯝ ꯂꯥꯏꯕꯅꯦ ꯐꯥꯕ
ꯑꯥ
ꯁꯤꯛꯁꯇꯤ ꯏꯁꯀ꯭ꯋꯥꯔꯕꯨꯗꯤ ꯂꯥꯛꯑꯦꯕ ꯑꯗ ꯐꯣꯔꯇꯤ ꯋꯥꯟ ꯏꯁꯀ꯭ꯋꯥꯔꯗꯩꯅ ꯁꯤꯛꯁꯇꯤꯕꯨꯁꯦ ꯁꯤꯗꯤ ꯃꯥꯟꯅꯕꯅꯦ
ꯑꯣ
ꯁꯤꯒꯤ ꯇꯔꯤꯛ ꯍꯥꯏ ꯄꯥ ꯄꯥꯔꯒ ꯈꯡꯉꯛꯀꯅꯤ
ꯗꯥ ꯁꯤꯃꯣꯟ ꯅꯣꯏ ꯍꯟꯗꯛꯀꯤꯗꯤ ꯀꯔꯝ ꯀꯥꯟ ꯇꯥꯏ ꯃꯊꯪꯒꯤꯗꯤ
ꯑꯦꯁ ꯕꯤ ꯑꯥꯏ ꯄꯤ ꯑꯣ ꯅ ꯍꯥꯟꯗꯣꯏꯅꯦ ꯍꯟꯗꯛꯀꯤꯁꯦ
ꯑꯥ
ꯑꯦꯁ ꯕꯤ ꯑꯥꯢ ꯄꯤꯌꯣꯁꯦ ꯑꯥꯒꯁꯀꯤ ꯗꯦꯠ ꯇ꯭ꯋꯦꯟꯇꯤ ꯇꯨꯗꯒꯤ ꯍꯧꯅꯤꯗꯤ ꯍꯥꯏꯕꯅꯦ
ꯑꯥ
ꯄꯔꯤꯂꯤꯝꯁꯁꯦꯀꯣ
ꯑꯥ
ꯑꯗꯨꯒ ꯑꯥꯏ ꯕꯤ ꯄꯤ ꯑꯦꯁ ꯄꯤ ꯑꯣꯁꯨ ꯁꯨꯡ ꯀꯥꯟꯅ ꯇꯥꯅꯤ ꯑꯥꯏ ꯕꯤ ꯄꯤ ꯑꯦꯁ ꯄꯤ ꯑꯣꯁꯨ ꯍꯧꯖꯤꯛ ꯍꯧꯖꯤꯛ ꯑꯦꯛꯖꯥꯝꯒꯤ ꯐꯣꯔꯝ ꯊꯥꯖꯜ ꯕ ꯌꯥꯏꯁꯦ ꯑꯦꯁ ꯕꯤ ꯑꯥꯏ ꯄꯤ ꯑꯣꯒ ꯑꯥꯏ ꯕꯤ ꯄꯤ ꯑꯦꯁ ꯄꯤ ꯑꯣꯒꯅꯦꯕ
ꯑꯥ
ꯃꯣꯏ ꯑꯅꯤꯁꯦ ꯑꯥꯒꯁꯀꯤ ꯇꯋꯦꯟꯇꯤ ꯇꯨ ꯁꯋꯥꯏꯗꯩ ꯍꯧꯅꯤ
ꯑꯗꯨꯒꯤ ꯃꯇꯨꯡꯗ ꯀꯩꯅꯣ ꯂꯥꯛꯇꯣꯏꯅꯦꯕꯀꯣ ꯍꯧꯖꯤꯛꯀꯤ ꯀꯂꯥꯔꯛꯀꯤ ꯂꯥꯛꯇꯣꯏꯅꯦꯕ
ꯎꯝ ꯀ꯭ꯂꯥꯔꯛꯅ ꯑꯃꯨꯛ ꯑꯥꯒꯁꯁꯤꯗ ꯑꯥꯒꯁ ꯊꯥꯁꯤꯗ ꯑꯣꯏꯅ ꯑꯦꯛꯖꯥꯝꯒꯤ ꯐꯣꯔꯝ ꯊꯥꯕ ꯌꯥꯕꯗꯣ ꯊꯣꯛꯂꯛꯇꯣꯏꯕ
ꯑꯣꯀꯦ
ꯑꯗꯨꯒ ꯑꯦꯛꯖꯥꯝꯅ ꯃꯣꯏꯅ ꯁꯦꯞꯇꯦꯝꯕꯔ ꯅꯠꯇ꯭ꯔꯒꯅ ꯑꯣꯛꯇꯣꯕꯔꯗ ꯇꯧꯒꯗꯕ
ꯗꯥ ꯂꯟꯆꯦꯟꯕ ꯃꯦꯟꯁꯇꯤ ꯆꯪꯉꯨꯔꯕ ꯅꯠꯇꯔꯣ ꯗꯥ ꯂꯟꯆꯦꯟꯕꯁꯦ
ꯑꯩ ꯃꯦꯟꯁ ꯑꯃꯨꯛ ꯆꯪꯉꯨꯔꯦ ꯑꯗꯨꯒ ꯄꯤꯌꯣꯒꯤ ꯑꯣꯏꯅꯗꯤ ꯑꯩ ꯍꯟꯗꯛꯅ ꯑꯍꯥꯟꯕ ꯉꯥꯛꯇꯅꯦ ꯄꯤ ꯑꯣ ꯗꯤ ꯍꯟꯗꯛꯅ ꯑꯍꯥꯟꯕ ꯉꯥꯛꯇꯅꯤ ꯊꯥꯗꯣꯏꯁꯦ ꯌꯦꯡꯒꯦ ꯇꯧꯅꯦ ꯎꯝ ꯄꯤ ꯑꯣꯗꯤ ꯑꯍꯥꯟꯕꯅꯦ ꯃꯣꯏꯅ ꯍꯥꯏꯅꯕꯗ ꯄꯤ ꯑꯣꯒꯤ ꯄꯔꯦꯂꯤꯝꯁꯀꯨꯝꯕ ꯆꯪꯕ ꯉꯝꯒꯦ ꯍꯥꯏꯔꯒꯗꯤ ꯃꯥꯔꯛ ꯆꯥꯝꯃ ꯍꯪꯕꯗꯨꯗ ꯌꯥꯡꯈꯩ ꯂꯥꯜꯂꯗꯤ ꯌꯥꯡꯈꯩꯅꯦ ꯍꯥꯏ ꯄꯤ ꯑꯣꯗꯗꯤ
ꯑꯣ ꯃꯥꯅ ꯈꯔ ꯍꯟꯊꯕ ꯑꯣꯏꯗꯣꯏꯔ ꯃꯥꯔꯛꯁꯦ ꯂꯨꯕꯒꯤ ꯍꯥꯏꯒꯗ꯭ꯔ ꯑꯥ
ꯐꯤꯞꯇꯤꯁꯦ ꯐꯪꯕ ꯋꯥꯗꯣꯏꯅꯦꯕ ꯃꯤ ꯑꯦꯕꯔꯦꯖꯇ ꯑꯗꯨꯝ ꯂꯥꯛꯄ ꯃꯤꯗꯣ ꯀꯨꯟ ꯀꯨꯟꯃꯔꯤ ꯁ꯭ꯋꯥꯏꯗ ꯑꯗꯨꯝ ꯂꯩꯗꯣꯏꯅꯦꯕ
ꯁꯦꯡꯅ ꯃꯥ ꯏꯁꯄꯤꯠꯁꯨꯨ ꯍꯩꯔꯛꯄ ꯏꯁꯄꯤꯠ ꯊꯨꯔꯛꯄ ꯍꯩꯔꯛꯄ ꯃꯤꯗꯨꯅ ꯑꯗꯨꯝ ꯐꯤꯞꯇꯤ ꯐꯤꯞꯇꯤ ꯂꯥꯟꯕꯁꯦ ꯁꯤ ꯈꯤꯇꯪꯅꯤ
ꯑꯣꯀꯦ
ꯀꯅꯥꯝꯇ ꯐꯨꯜ ꯇꯧꯕ ꯉꯝꯃꯣꯏ
ꯃꯥꯁꯨ ꯀꯩꯅꯣꯗꯤ ꯆꯞ ꯃꯥꯟꯅꯩ ꯅꯠꯇ꯭ꯔꯣ ꯀꯂꯥꯔꯛ ꯀꯂꯥꯔꯛꯀꯗꯤ ꯆꯞ ꯃꯥꯟꯅꯩ ꯅꯠꯇ꯭ꯔꯣ ꯃꯥꯔꯛꯀꯤ ꯀꯩꯅꯣ
ꯗꯤ ꯃꯥꯟꯅꯔꯒ ꯀꯣꯏꯁꯜ ꯂꯦꯕꯦꯜꯗ‌ꯣ ꯃꯥꯅ ꯈꯔ ꯂꯨꯁꯟꯕꯗꯣ
ꯑ ꯑꯣ ꯄꯣꯁ ꯋꯥꯡꯉꯛꯄꯅꯤꯅꯀꯣ
ꯔꯤꯖꯅꯤꯡ ꯍꯥꯏꯔꯁꯦꯕꯀꯣ ꯔꯤꯖꯅꯤꯡꯗ ꯀꯂꯥꯔꯛꯇ ꯐꯨꯜ ꯇꯧꯕ ꯉꯝꯕꯃꯤꯗꯨꯅ ꯄꯤ ꯑꯣꯒꯤ ꯔꯤꯖꯅꯤꯡꯗ ꯐꯨꯜ ꯇꯧꯕ ꯉꯝꯃꯣꯏꯕ
ꯑꯥ
ꯍꯥꯏꯗꯤ ꯄꯤ ꯑꯣꯒꯤ ꯔꯤꯖꯅꯤꯡꯗꯗꯤ ꯄꯥꯖꯜꯒ ꯁꯤꯠꯇꯤꯡꯒ ꯉꯥꯛꯇ ꯍꯪꯉꯦꯕ
ꯑꯣꯀꯦ
ꯐꯖꯅ ꯁꯤꯠꯇꯤꯡꯒ ꯍꯡꯕ ꯉꯥꯛꯇ ꯍꯡꯕꯅꯤꯅ ꯄꯖꯜ ꯄꯖꯜ ꯑꯅꯤ ꯑꯍꯨꯝ ꯌꯥꯠꯄꯁꯦ ꯐꯖꯅ ꯇꯥꯔꯗꯤ ꯇꯥꯔꯦ ꯇꯥꯍꯧꯗ꯭ꯔꯗꯤ
ꯍ
ꯃꯇꯝ ꯃꯥꯡꯗꯣꯏꯅꯤꯅ ꯑꯗꯨꯗꯨꯒꯤ ꯑꯗꯨꯗꯒꯤ ꯄꯤ ꯑꯣꯁꯦ ꯑꯃꯨꯛꯁꯨ ꯀꯋꯥꯟꯇ ꯍꯡꯉꯛꯄ ꯑꯣꯏꯅꯗꯤ ꯂꯥꯏ ꯍꯥꯏ ꯂꯥꯏ ꯃꯔꯝꯗꯤ ꯗꯤ ꯑꯥꯏ ꯍꯩꯔꯤꯕꯅꯤꯅ ꯗꯤ ꯑꯥꯏ ꯍꯩꯔꯒꯗꯤ ꯃꯥꯔꯛ ꯐꯪꯗꯣꯏꯅꯦꯕ
ꯑꯥ
ꯄꯤ ꯑꯣ ꯄꯤ ꯑꯣꯒꯤ ꯄ꯭ꯔꯤꯂꯤꯝꯁ ꯇꯗꯤ ꯗꯤ ꯑꯥꯏꯁꯦ ꯑꯍꯨꯝ ꯍꯪꯉꯦꯕ ꯗꯤ ꯑꯥꯏ ꯍꯥꯏꯕ ꯃꯤꯅ ꯗꯤ ꯑꯥꯏ ꯑꯍꯨꯝꯗꯣ ꯃꯥꯛ ꯇ꯭ꯔꯥꯅꯤꯅ ꯍꯣꯏ ꯗꯤ ꯑꯥꯏ ꯗꯤ ꯑꯥꯏ ꯀꯣꯏꯁꯟ ꯑꯍꯨꯝ ꯍꯥꯁ‌ꯦ ꯃꯥꯛ ꯇ꯭ꯔꯥꯉꯥꯅꯦꯕ ꯗꯤ ꯌꯥꯏ ꯑꯃꯗ ꯃꯥꯛ ꯃꯥꯉꯥ ꯃꯉꯥ ꯄꯥꯗ‌ꯣꯏꯅꯦꯕ
ꯑꯣꯀꯦ ꯑꯣꯀꯦ
ꯑꯦꯗꯚꯟꯁꯇ ꯃꯥꯛ ꯇ꯭ꯔꯥꯉꯥ ꯈꯨꯝꯕ ꯍꯥꯏꯁꯦ ꯌꯥꯔꯕꯅꯤ ꯑꯗꯨꯗꯒꯤ ꯏꯁꯄꯤꯠ ꯃꯦꯠ ꯈꯔ ꯀ꯭ꯋꯥꯟꯁꯤꯗꯤ ꯁꯦꯝꯕ꯭ꯂꯤ ꯒ꯭ꯔꯦꯖꯨꯟ ꯀꯣꯏꯁꯟ ꯑꯅꯤ ꯑꯍꯨꯝ ꯑꯃ ꯍꯥꯞꯄꯅꯤ ꯌꯥꯝ ꯍꯥꯞꯇꯦ ꯑꯗꯨ ꯏꯁꯋꯤꯠ ꯃ‌ꯦꯠꯒꯤ ꯀꯣꯏꯁꯟ ꯃꯉꯥ ꯃꯥꯛ ꯃꯉꯥꯏ ꯆꯥꯡ ꯍꯥꯞꯄꯅꯦꯕ ꯑꯗꯨꯃꯛ ꯀꯨꯝꯕꯤ ꯃꯥ ꯀꯨꯟ ꯑꯗꯨꯒ ꯍꯩꯖꯥ ꯁꯤꯡ ꯁꯤꯡꯖꯕ ꯏꯁꯄꯤꯠ ꯌꯥꯝ ꯊꯨꯕ ꯃꯤꯗꯨꯅ ꯑꯦꯔꯤꯠꯃ‌ꯦꯇꯤꯛ ꯈꯔ ꯄꯥꯏꯕꯤꯔꯗꯤ ꯑꯗꯨꯝ ꯌꯥꯔꯦ ꯀ꯭ꯋꯥꯁꯤ ꯑꯗꯨꯝ ꯐꯨꯜ ꯇꯧꯕ ꯉꯝꯕꯅꯤ ꯀ꯭ꯋꯥꯁꯤꯗꯤ ꯍꯥꯏ ꯍꯩꯅꯈ꯭ꯔꯗꯤ ꯑꯗꯨꯒ ꯑꯦꯛꯖꯥꯝꯗ ꯁꯣꯏꯅꯔꯤꯁꯤ ꯃꯤꯅ ꯏꯪꯂꯤꯁ ꯑꯃ ꯃꯥꯔꯛ ꯀꯩꯁꯨ ꯐꯪꯅꯔꯣꯏꯕ ꯏꯪꯂꯤꯁꯁꯨ ꯃꯥꯛ ꯐꯪꯕ ꯉꯝꯃꯣꯏ ꯑꯗꯨꯝ ꯀꯃꯥꯏ ꯍꯥꯏꯅꯤ ꯑꯗꯨꯝ ꯏꯁꯥꯅ ꯆꯨꯝꯕ ꯃꯥꯟꯕꯗ ꯑꯗꯨꯝ ꯃꯤ ꯑꯗꯨꯝ ꯁꯣꯏꯕ ꯌꯥꯎꯕꯅ‌ꯦ ꯍꯥꯏꯗꯤ ꯌꯥꯗꯕꯅꯦ ꯏꯪꯂꯤꯁꯇꯗꯤ